ꯍꯜꯂꯣ ꯇꯥꯏꯌꯦ
ꯀꯩꯗꯧꯔꯝꯃꯤꯅꯣ ꯆꯥꯛ ꯆꯥꯔꯕꯣ
ꯆꯖꯥꯗꯔꯤꯌꯦ
ꯁꯇ ꯌꯥ
ꯑꯪ
ꯑꯦ ꯊꯦꯡꯉꯤꯅ ꯉꯁꯥꯏ ꯆꯥꯛ
ꯉꯁꯥꯏ ꯆꯥꯕꯒꯤ ꯆꯥꯛ ꯂꯥꯝꯗ꯭ꯔꯦ
ꯎꯝ ꯃꯊꯟꯗ ꯆꯥꯍꯧꯗ꯭ꯔꯤꯔꯣ ꯀꯩꯅꯣ
ꯎꯝ ꯏꯇ ꯃ
ꯑꯩꯒꯤꯁꯃꯤꯅꯗ꯭ꯔꯣ
ꯍꯥꯥ ꯆꯥꯅꯤꯡꯗꯦꯕ
ꯃꯤꯅ ꯌꯥꯗ꯭ꯔꯦ ꯄꯨꯅꯝꯕ ꯍꯥ ꯂꯩ
ꯆꯥꯅꯤꯡꯗꯕꯕꯨ ꯑꯁ ꯀꯔꯤꯅꯣ ꯅꯪꯁꯨ ꯆꯥꯔꯔꯣꯏ
ꯋꯥꯔꯤ ꯅꯨꯡꯉꯥꯏ ꯅꯨꯡꯉꯥꯏꯕ ꯁꯥꯁꯤꯅꯤ ꯋꯥꯔꯤ ꯅꯨꯡꯉꯥꯏ ꯅꯨꯡꯉꯥꯏꯕ ꯁꯥꯁꯦꯕ
ꯑꯣ ꯁꯔꯣ ꯁꯔꯣ
ꯀꯩ ꯀꯩ ꯋꯥꯔꯤ ꯁꯥꯁꯦ
ꯈꯪꯗꯦꯌꯦ ꯅꯪ ꯁꯥꯔꯣ ꯌꯦꯟ ꯂꯣꯏꯕꯩꯗꯣ ꯁꯥꯔꯁꯤ
ꯌꯦꯟ ꯂꯣꯏꯕꯩ ꯋꯥꯔꯤ ꯁꯥꯁꯤꯅꯦ
ꯎꯝ ꯁꯥꯁꯦ
ꯌꯦꯟ ꯌꯦꯟꯁꯦ ꯑꯩꯗꯤ ꯑꯗꯨꯝ ꯂꯣꯏꯅꯤꯡꯉꯦꯕ ꯌꯦꯟ ꯀꯣꯏꯂꯥꯔ ꯑꯗꯥꯒꯤ ꯕꯣꯏꯂꯔ ꯀꯣ ꯀꯦꯏꯂꯔꯁꯨ ꯑꯗꯒꯤ
ꯀꯣꯏꯂꯔꯗꯤ ꯃꯇꯝ ꯆꯪꯉꯦ ꯍꯥꯏꯌꯦ ꯃꯇꯝ ꯁꯥꯡꯅ ꯆꯠꯂꯦ ꯍꯥꯏꯌꯦ ꯆꯥꯎꯕꯗꯣ
ꯍꯣꯏ ꯃꯇꯝ ꯁꯥꯡꯅꯥ ꯆꯠꯇꯣꯏ ꯑꯗꯨ ꯑꯗꯨ ꯗꯣ ꯀꯦꯏꯂꯔꯗꯤ ꯄꯨꯔꯥ ꯐ꯭ꯔꯤꯗ ꯊꯥꯗꯣꯛꯇꯣꯏꯅꯦ ꯐꯦꯟꯁꯤꯡ ꯇꯧꯔꯒꯀꯣ
ꯋꯥ
ꯁꯤꯗꯤ
ꯑꯣꯐ ꯇꯧꯑꯣ
ꯎ
ꯋꯥ
ꯁꯥꯏꯌꯦꯟ ꯇꯧꯕꯅꯤꯅꯦ
ꯃꯣꯊꯠꯂꯣ
ꯇꯥꯔꯤꯕꯣ
ꯇꯥꯔꯦ
ꯅꯠꯇꯦ ꯐꯦꯟ ꯐꯦꯟ ꯃꯈꯣꯟ ꯇꯥꯔꯤꯕꯕ
ꯇꯥꯏꯌꯦ ꯍꯣꯏ ꯈꯤꯇꯪ ꯈꯤꯇꯪ
ꯑꯦ ꯌꯥꯝ ꯀꯟꯅ ꯇꯥꯕꯅꯦ
ꯇꯥꯏ ꯃꯨꯠꯊꯠꯂꯣꯕ ꯑꯁ ꯅꯪꯁꯨ ꯀꯔꯤꯔ ꯈꯪꯒꯦ
ꯃꯨꯊꯠꯀꯦ ꯃꯨꯊꯠꯀꯦ ꯃꯨꯊꯠꯂꯥꯂꯣꯏꯔꯦ ꯁꯥꯕꯁꯦ ꯈꯥꯡꯉ ꯂꯣꯏꯔꯦ ꯍꯥ ꯑꯁꯥꯕꯥꯁꯦ ꯈꯥꯡꯉ ꯂꯣꯏꯔꯦ
ꯎꯝ ꯕꯣꯏꯂꯔꯗꯤ ꯎꯝ ꯊꯥ ꯅꯨꯃꯤꯠ ꯅꯤꯐꯨ ꯃꯉꯥ ꯁꯨꯔꯗꯤ ꯌꯣꯟꯕ ꯌꯥꯔꯦ ꯍꯥꯏꯌꯦ
ꯑꯗꯨ ꯌꯥꯕꯕꯨꯗꯤ ꯌꯥꯏ ꯕꯣꯏꯂꯔꯁꯤꯅ ꯑꯗꯨꯅ ꯏꯟꯁꯇꯦꯟ ꯏꯟꯀꯝ ꯏꯟꯁꯇꯦꯟ ꯏꯟꯀꯝ ꯂꯥꯛꯄꯀꯣ
ꯎꯝ ꯀꯣꯏꯂꯔ ꯁꯤꯅ ꯑꯁ ꯃꯨꯊꯠꯂꯣ ꯍꯥꯏꯔꯒ ꯅꯪ ꯎ
ꯀꯣꯏꯂꯔꯁꯤꯅ ꯀꯩꯅꯣ ꯇꯧꯕ
ꯅꯅꯥ ꯌꯥꯝ ꯀꯜꯂꯤ ꯅꯪꯁꯤꯗꯤ ꯄꯥꯈꯪ
ꯀꯣꯏꯂꯔꯁꯤꯅ ꯀꯣ ꯇ꯭ꯔ
ꯇꯌꯦ
ꯄꯁꯗꯤꯤ ꯈꯂꯦ ꯀꯜꯥꯔ ꯁꯤꯅ ꯁꯥꯡꯅꯒꯂ ꯐꯖꯅ ꯂꯣꯏꯔꯒꯗꯤ ꯃꯔꯨꯝꯗꯤ ꯑꯣꯏ ꯌꯥꯕꯀꯣ
ꯎꯝ
ꯐꯦꯃꯣ ꯊꯥꯁꯦ ꯇꯗꯥ ꯑꯔꯔꯤꯕꯩ ꯌꯥꯡ ꯑ
ꯀꯥꯏꯈꯤꯇ
ꯑꯗꯨꯒ ꯕꯣꯏꯂꯔ ꯕꯣꯏꯂꯔꯁꯤꯅ ꯏꯟꯀꯝꯁ ꯌꯥꯝ ꯊꯨꯅ ꯂꯞꯄ
ꯕꯣꯏꯂꯔꯁꯨ ꯊꯥ ꯃꯔꯤ ꯑꯦ ꯊꯥ ꯃꯔꯤ ꯃꯉꯥ ꯂꯣꯏꯔꯗꯤ ꯌꯥꯝ ꯆꯥꯎ ꯆꯥꯎ ꯌꯥꯏ ꯀꯦꯖꯤ ꯇꯔꯦꯠ ꯄꯥꯠ ꯑꯗꯨꯋꯥꯏ ꯌꯧꯕꯁꯨ ꯌꯥꯎꯋꯦ ꯌꯥꯔꯦ
ꯍꯣꯏ ꯑꯗꯣ ꯃꯣꯏꯅ ꯁꯨꯝ ꯃꯔꯨꯝꯒꯨꯝꯕ ꯑꯗꯨꯝꯣꯛꯗꯤ ꯀꯣꯛ
ꯑꯗꯨꯗꯤ ꯕꯣꯏꯂꯔꯒꯤ ꯃꯣꯏ ꯊꯝꯐꯝꯗꯨꯗ ꯂꯩꯇ꯭ꯔꯦ ꯃꯥꯗꯤ ꯃꯄꯥꯟꯗ ꯊꯥꯗꯣꯛꯑꯒꯀꯣ
ꯍꯣꯏ
ꯑꯗꯨꯝ ꯆꯠꯍꯜꯂꯦ ꯍꯥꯏꯌꯦꯕ
ꯕꯣꯏꯂꯔ
ꯎꯝ
ꯑ ꯎꯗ ꯏꯟꯅꯥꯁꯤ ꯏꯅ ꯄꯔꯗ ꯑꯣꯔꯒꯗ ꯃꯔꯨꯝ ꯐꯖꯅ ꯀꯩꯅꯣ ꯇꯧꯕ ꯉꯥꯜꯂꯨꯕꯀꯣ
ꯎꯝ ꯉꯟꯅꯨꯁꯨ ꯄꯥꯝꯃꯦ
ꯂ ꯆꯂꯅꯤꯅꯤ ꯑꯗꯒꯤ ꯇꯔꯀꯤꯁꯨꯂꯅꯤꯅꯤ ꯌꯦ ꯃꯈꯟ ꯃꯈꯟ ꯊꯝꯃꯀꯣ ꯀꯩꯝꯇ ꯍꯥꯎꯕ ꯍꯥꯎꯗꯕꯅꯗꯤ ꯑꯩꯈꯣꯏꯒꯤ ꯃꯈꯟ ꯃꯈꯟ ꯊꯝꯃꯒ
ꯑꯩꯅ ꯍꯥꯏꯕꯗꯤꯦ ꯇꯔꯀꯤꯗꯨꯗꯤ ꯆꯥꯕ ꯍꯥꯎꯕ꯭ꯔꯅ ꯍꯥꯏꯕ꯭ꯔ ꯈꯪꯕꯅꯤꯅ
ꯀꯦ ꯍꯥꯎꯔ ꯃꯅꯤ ꯀꯅꯣ
ꯎ ꯃꯤ ꯂꯧꯅꯔꯝꯃꯣꯏꯗ
ꯃꯈꯟ ꯃꯈꯟ ꯊꯝꯃꯒ ꯂꯣꯏꯅꯤꯡꯉꯦꯕ
ꯇꯔꯀꯤꯗꯤ ꯈꯪꯗꯦ ꯑ ꯭ꯔꯣꯌꯂꯔ ꯊꯥꯃꯣ ꯭ꯔꯣꯌꯂꯔ ꯗ ꯌꯨꯝ ꯏꯃꯨꯡꯒꯤ ꯆꯥꯅꯕ ꯈꯛꯇꯪ ꯀꯣ
ꯍꯣꯏ
ꯃꯁꯤꯡ ꯌꯥꯝꯗ꯭ꯔꯁꯨ ꯇꯔꯥꯒꯨꯝꯕ ꯈꯛꯇ
ꯏ ꯋꯥꯅꯤꯅ ꯄꯔꯁꯨ ꯌꯥꯏ ꯀꯩꯅ ꯑꯦ ꯑꯩ ꯂꯣꯏ ꯂꯣꯏꯗꯤ ꯆꯥꯝꯃ ꯆꯅꯤ ꯌꯣꯅꯤ
ꯃꯔꯨ ꯑꯣꯏꯕꯗꯤ ꯀꯣꯏꯂꯔꯗ꯭ꯔꯤꯗꯅ ꯆꯥꯝꯃ ꯆꯅꯤ ꯈꯪꯗꯦ ꯑꯗꯣ ꯕꯣꯏꯂꯔꯗꯨꯣ ꯆꯥꯝꯃ ꯂꯣꯏꯔꯣ ꯀꯣꯏꯂꯔꯗꯨ ꯂꯤꯁꯤꯡ ꯑꯃ ꯌꯧꯔꯣ ꯑꯗꯨꯒ ꯉꯥꯅꯨꯗꯨꯅꯦ ꯆꯥꯝꯃꯒꯨꯝꯕꯀꯣ
ꯎꯝ
ꯆꯥꯃ ꯆꯅꯤꯒꯨꯝꯕ ꯂꯣꯏꯔꯣ ꯑꯗꯨꯒ ꯄꯨꯈ꯭ꯔꯤ ꯇꯧꯔꯣ ꯉꯥ ꯈꯔ ꯊꯥꯗꯔꯣ ꯑꯗꯨꯒ ꯑꯣꯀꯣ ꯑꯣꯛꯁꯨ ꯑꯃ ꯑꯅꯤꯒꯨꯝꯕ ꯈꯛꯇꯪ ꯀꯣ
ꯑ
ꯑꯗꯨ ꯂꯣꯏꯔꯣ ꯑꯗꯨꯒ ꯄꯨꯈ꯭ꯔꯤꯒꯤ ꯃꯄꯥꯟ ꯃꯄꯥꯟ ꯃꯄꯥꯟꯗꯨꯗ ꯃꯅꯥꯛꯇꯨꯗ ꯏꯟꯁꯥꯡ ꯅꯥꯄꯤ ꯊꯥꯔꯣ
ꯎꯝ
ꯑꯗꯨꯒ ꯑꯥꯂꯨ ꯃꯇꯝꯗꯅ ꯑꯥꯂꯨ ꯊꯥꯔꯣ ꯃꯅꯥꯛ ꯇ ꯂꯧ ꯃꯅꯥꯛꯇ ꯈꯪꯕ꯭ꯔꯥ
ꯍ
ꯑꯂꯨ ꯊꯥꯕ ꯌꯥꯏꯌꯦ ꯍꯋꯥꯏ ꯊꯥꯕ ꯌꯥꯏꯌꯦ
ꯐꯣꯟ ꯀ ꯌꯥꯔ ꯀꯥꯏꯩꯅ
ꯎꯝ ꯑ
ꯑꯗꯨꯒ ꯒ꯭ꯔꯥꯐꯤꯛꯀꯨꯝꯕꯗ ꯊꯝꯅꯤꯡꯉꯦ
ꯎꯝ ꯄꯩꯁꯥꯒꯤ ꯋꯥꯅꯤꯗ ꯑꯗꯨꯗꯤ
ꯒ꯭ꯔꯥꯐꯤꯛ ꯒ꯭ꯔꯥꯐꯤꯛꯁꯨꯁꯨ ꯑꯩꯈꯣꯏ ꯇꯝꯃꯤꯉꯤ ꯑꯗꯨꯗꯒꯤ ꯏꯗꯅ ꯌꯥꯝ ꯊꯦꯟ ꯊꯥꯅꯤꯡꯉꯤꯗ ꯈꯨꯟꯅꯨꯒꯨꯝꯕꯁꯨ ꯂꯣꯏꯅꯤꯡꯉꯤꯅꯦ
ꯐꯅꯣꯗꯤ
ꯀꯨ ꯀꯅꯨ ꯀꯈꯪꯅꯕꯕ꯭ꯔꯣ ꯕꯤꯖꯟꯗ꯭ꯔꯣ
ꯎ
ꯌꯨꯝꯗꯒ ꯂꯣꯏꯕꯗꯨ ꯌꯨꯝ ꯃꯊꯛꯇꯒ
ꯑꯁ ꯂꯣꯏꯅꯤꯡꯈ꯭ꯔꯦ ꯑꯩꯗꯤ ꯍꯧꯖꯤꯛ ꯍꯧꯖꯤꯛꯁꯨ
ꯇꯣꯔꯥ ꯄꯩꯁꯥ ꯄꯩꯁꯥꯒꯤ ꯃꯊꯧ ꯇꯥꯏꯌꯦꯕ ꯄꯩꯁꯥ ꯈꯔ ꯄꯥꯏꯔꯀꯥꯟꯗꯀꯣ ꯑꯣꯀꯦ ꯌꯨꯝ ꯁꯥꯕꯗ ꯂꯥꯛ ꯑꯃꯅꯤꯅꯤ ꯆꯪꯉꯅꯤ ꯑꯗꯨꯒꯤ ꯀꯩꯅꯣ ꯃꯣꯏ ꯌꯦꯡꯉꯀ ꯇꯧꯔꯒ ꯂꯥꯛ ꯑꯍꯨꯝ ꯃꯔꯤ ꯎꯝ
ꯑꯗꯨꯒ ꯄꯨꯈ꯭ꯔꯤ ꯇꯥꯎꯕꯗꯨ
ꯎꯝ
ꯂꯤꯁꯤꯡ ꯌꯥꯡꯈꯥꯏ
ꯄ ꯇ ꯍꯧ
ꯑꯗꯨꯣ
ꯑꯗꯨꯗ ꯃꯥꯥꯏꯁ ꯆ ꯁꯪꯉꯣꯏꯗ ꯀꯣꯏꯔꯣꯏꯌꯦꯕ ꯐꯩꯗꯤ ꯌꯥꯝ ꯆꯪꯉꯨꯅꯦ
ꯎꯝ
ꯄꯨꯡ ꯄꯨꯡ ꯃꯉꯥ ꯇꯔꯨꯛ ꯐꯥꯎ ꯑꯣꯏꯅꯗꯤ ꯑꯗꯨꯝ ꯌꯥꯅꯤꯗꯦ ꯀꯥꯐ ꯑꯣꯏꯌꯦ ꯄ ꯄꯨꯡ ꯑꯃꯗꯁꯤꯡ ꯂꯤꯁꯤꯡ ꯑꯅꯤ ꯍꯥꯏꯕ ꯂꯤꯁꯤꯡ ꯇꯔꯥ ꯂꯤꯁꯤꯡ ꯀꯨꯟꯊ꯭ꯔꯥꯗꯔ ꯑꯗꯨꯝ ꯌꯥ
ꯎꯝ
ꯇꯃ
ꯅꯣꯏꯔꯣꯝꯗꯗꯤ ꯑꯨꯃꯥꯏꯅ ꯇꯧꯅꯕ ꯃꯤ ꯂꯩꯗꯕ ꯃꯥꯜꯂꯤꯀꯣ
ꯍꯣꯏ ꯂꯩꯗꯤ ꯂꯩ ꯇꯧ ꯇꯧꯔꯝꯕꯅꯦꯕꯨ ꯐꯖꯅ ꯇꯧꯗꯕ ꯃꯥꯒꯤ ꯑ ꯍꯅ ꯋꯥ ꯍꯥꯏꯅ ꯏꯟꯀꯝ ꯂꯥꯡꯅꯕ ꯀꯥꯏꯅ ꯐꯖꯅ ꯇꯧꯗꯕ ꯇꯧꯔꯒꯁꯨ ꯄꯨꯔꯥ ꯃꯊꯛꯀꯤ ꯍꯥꯏꯁꯤꯔ ꯃꯊꯛꯀꯤ ꯖꯒꯥ ꯈꯇꯪ ꯀꯩꯅꯣ ꯇꯧꯕꯗꯣ ꯃꯅꯨꯡ ꯑꯥ ꯃꯅꯨꯡ ꯆꯪꯅ ꯇꯧꯗꯕꯅꯦꯣ ꯑꯗꯨꯃꯥꯏꯅ ꯇꯧꯕ
ꯎꯝ
ꯑꯗꯨꯒꯤꯅꯤꯗ
ꯅꯣꯏꯣꯌꯦ ꯅꯪꯁꯨ ꯍꯌꯦꯡ ꯋꯥꯏ ꯑꯁꯨꯃꯥꯏꯅ ꯇꯧ ꯍꯧꯖꯤꯛ ꯑꯩꯈꯣꯏ ꯑꯅꯤꯅ ꯋꯥꯔꯤ ꯁꯥꯔꯤꯁꯦ ꯑꯁꯤ ꯁꯨꯃꯥꯏꯅ ꯇꯧꯔꯗꯤ ꯖꯒꯥꯗꯤ ꯐꯖꯅ ꯆꯪꯒꯅꯤ
ꯖꯒꯥꯗꯤ ꯆꯪꯤ ꯖꯒꯥ ꯑꯍꯥꯡꯕ ꯖꯒꯥ ꯂꯩꯌꯦ
ꯖꯒꯥꯗꯣ ꯎꯝ ꯀꯩꯅꯣ ꯇꯧꯒꯗꯕꯅꯦꯕ ꯌꯦꯟꯒꯗꯨꯗꯤ ꯃꯥ ꯎ ꯌꯦꯟꯒꯤ ꯌꯨꯝꯗꯣ ꯁꯔꯗꯤꯗꯤꯗꯅꯅꯥ
ꯎꯝ
ꯑꯗꯨꯒ ꯀꯔꯤꯅꯣ ꯉꯥꯅꯨꯒꯨꯝꯕ ꯑꯗꯨꯒꯤꯗꯤ ꯎꯝ ꯏꯪꯈꯣꯜ ꯃꯅꯥꯛꯇ ꯐꯦꯟꯁꯤꯡ ꯇꯧꯔꯒ ꯊꯝꯗ꯭ꯔꯗꯤ ꯌꯥꯔꯔꯣꯏ ꯃꯣꯏꯗꯤ
ꯈꯥꯔꯒꯀꯣ ꯄꯨꯈ꯭ꯔꯤ ꯃꯆꯥ ꯑꯃ ꯇꯧꯔꯒ ꯊꯝꯗꯗꯤ ꯌꯥꯔꯣꯏ
ꯎꯝ ꯑꯣ ꯐꯦꯟꯁꯤꯡꯗꯨꯁꯨ ꯌꯥꯝ ꯆꯪꯒꯅꯤꯅ ꯀꯣ
ꯌꯥꯝ ꯆꯪꯒꯅꯤ ꯄꯩꯁꯥꯒꯤ ꯃꯊꯧ ꯉꯥꯛꯇꯅꯤ ꯄꯩꯁꯥ ꯄꯥꯏꯗꯗꯤ ꯌꯥꯗꯕꯀꯣ ꯁꯦꯟ ꯈꯔ ꯇꯥꯟꯈꯤꯒꯦ ꯁꯦꯚꯤꯡ ꯇꯧꯒꯦ ꯃꯔꯨꯞ ꯅꯨꯡꯂꯨꯞ ꯇꯧꯒꯦ ꯇꯧꯔꯒ ꯍꯧꯔꯛꯀꯦ
ꯎꯝ ꯎꯝ
ꯑꯗꯨꯅ ꯐꯅꯦꯕ ꯃꯤꯈꯥꯗ ꯂꯩꯕ ꯁꯔꯨꯛꯄꯨꯗꯤꯀꯣ
ꯑꯗꯨꯒꯨꯝꯕ ꯐꯥꯔꯝ ꯇꯥꯕ꯭ꯔꯣ
ꯍꯣꯏ
ꯐꯥꯔꯝꯗꯣ ꯇꯧꯔꯗꯤ ꯅꯪꯅ ꯂꯩꯅꯕ ꯌꯨꯝꯁꯨ ꯁꯥꯕ ꯁꯥꯗꯕ ꯌꯥꯔꯣꯏꯌꯦ
ꯅꯠꯇꯦ ꯂꯩꯕ ꯖꯒꯥꯁꯤꯗꯤ ꯌꯥꯝ ꯃꯣꯠ ꯁꯣꯛꯑꯒ ꯇꯧꯕꯗꯣ ꯌꯨꯝꯒꯤ ꯑꯗꯨꯗ ꯂꯩꯕ ꯌꯥꯔꯦ ꯑꯁ ꯅꯪ ꯖꯒꯥꯗꯨ ꯈꯪꯗꯕꯩꯅꯤꯅꯦ ꯂꯣꯏ ꯅꯛꯑꯦꯕ ꯍꯧꯖꯤꯛ ꯌꯨꯝ ꯁꯥꯟꯅꯕ ꯀꯩꯅꯣ ꯁꯣꯛꯄꯗꯣ ꯑꯗꯨꯗ ꯌꯨꯝ ꯁꯥ ꯌꯥꯔꯦ
ꯅꯣꯏ ꯎꯝ ꯍꯨꯔꯥꯟꯕꯒꯨꯝꯕꯗꯤ ꯂꯥꯛꯑꯣꯏꯀꯣ
ꯍꯨꯔꯥꯟꯕꯒꯨꯝꯕ ꯍꯨꯔꯥꯟꯕꯒꯨꯝꯕꯗ ꯈꯔ ꯈꯔꯗꯤ ꯑꯗꯨꯝ ꯂꯥꯛꯄꯅꯦ ꯑꯗꯣ ꯐꯖꯅ ꯌꯦꯡ ꯇꯥꯔꯦꯅꯦ
ꯎꯝ
ꯂꯥꯏꯠ ꯗꯗꯨꯌꯇꯤ ꯇꯧꯔꯒ
ꯑꯗꯨꯒ ꯀꯔꯤꯅꯣ ꯀꯨꯝꯕꯗꯨꯗꯤ
ꯍꯨꯔꯥꯟꯕ ꯍꯥꯏꯗꯤ ꯀꯩꯅꯣꯅꯤꯗ ꯌꯦꯟꯒꯨꯝꯕꯗꯤ ꯁꯣ ꯂꯣꯟ ꯂꯒ ꯑꯗꯨꯝ ꯊꯝꯃꯤꯗꯅ
ꯍꯨꯔꯥꯟꯕ ꯅꯠꯇꯕ ꯂꯩꯗꯅ ꯈꯪꯕ꯭ꯔꯥ
ꯀꯔꯤ
ꯅꯍꯥꯟ ꯁꯥꯕ ꯋꯥꯔꯤꯗꯣ ꯃꯤ ꯈꯪꯗ꯭ꯔꯣ ꯍꯥ
ꯈꯥꯕꯗꯨꯔꯣ
ꯈꯪꯗꯦ ꯌꯦꯡꯉꯒ ꯌꯦꯡꯕꯤꯔꯗꯤ ꯁꯨꯃꯥꯏ ꯁꯨꯃꯥꯏꯅ ꯇꯧꯋꯤ ꯍꯥꯏꯕꯗꯣ
ꯍꯣ ꯍꯣ ꯈꯪꯉꯦ
ꯑꯗꯨꯒꯨꯝꯕꯗꯤ ꯀꯌꯥ ꯆꯪꯉꯣꯏꯗ ꯃꯤ ꯀꯌꯥ ꯂꯥꯛꯑꯣꯏ ꯑꯗꯨꯒꯤ ꯖꯒꯥꯗꯨꯗꯤ ꯃꯤ ꯄꯥꯡꯅ ꯂꯥꯛꯑꯣꯏꯗ
ꯑꯗꯨ ꯑꯣꯏꯔꯁꯨ ꯅꯣꯡ ꯐꯥꯗꯣꯛ ꯑꯁ ꯅꯣꯏ ꯏꯪꯈꯣꯜꯁꯦ ꯌꯥꯝ ꯐꯖꯩꯅꯦ ꯂꯥꯛꯑꯗꯤ
ꯌꯥꯝ ꯐꯖꯩ ꯈꯣꯜꯂꯦ ꯍꯥꯏꯔꯒꯗꯤ ꯈ꯭ꯋꯥꯏꯒꯤ ꯑꯐꯕꯗꯣ ꯑꯐꯕꯗꯣ ꯄꯤꯔ ꯂꯣꯏꯔꯦ ꯁꯤ ꯆꯥ ꯔꯨꯔꯣꯔꯅ
ꯑꯣ
ꯑꯗꯨꯗꯤ ꯀꯩꯁꯨ ꯇꯧꯔꯣꯏꯗ ꯃꯤꯕꯨꯗꯤ ꯃꯤꯕꯨꯗꯤ ꯈꯔꯕꯨꯗꯤ ꯂꯩꯕꯅꯦꯕ ꯑꯗꯨꯃꯥꯏꯅ ꯇꯧꯕ ꯃꯤ ꯂꯩꯕꯅꯦ ꯑꯁ ꯑꯗꯨꯒꯨꯝꯕꯗꯤ ꯈꯣꯔꯤ
ꯑꯗꯨꯗꯤ ꯈꯪꯉꯝꯃꯔꯣꯏꯀꯣ ꯃꯥꯗꯤ ꯑꯩꯁꯦ ꯁꯨꯃꯥꯏꯅ ꯇꯧꯕꯩ ꯁꯨꯃꯥꯏꯅ ꯇꯧ ꯑꯩꯒꯤ ꯃꯣꯏꯅ ꯄꯤꯕꯅꯦ ꯍꯥꯏꯕꯁꯤ ꯅꯤꯡꯁꯤꯡꯕ
ꯈꯪꯉꯣꯏꯍꯦ ꯈꯪꯉꯣꯏꯦ ꯃꯣꯏꯗꯤ ꯌꯥꯝꯅ
ꯑꯣ ꯑꯣꯥ
ꯈꯪꯉꯣꯏ ꯁꯤꯒꯨꯝꯕꯁꯤꯁꯨ ꯄꯨꯔꯥ ꯚꯦꯔꯥꯅꯤꯀꯣ
ꯎ ꯍꯔꯥꯎꯗꯕꯅꯤꯅꯦ ꯃꯥꯗꯤ ꯑꯁ ꯑꯩꯗꯤ ꯌꯦꯟ ꯐꯪꯉꯦ ꯀꯥꯏꯅ
ꯎꯝ ꯑ ꯄꯥꯗꯤ ꯌꯥꯑꯣꯏꯗ
ꯎꯝ ꯇꯤꯟ ꯀꯥꯡꯁꯦ ꯑꯍ ꯑꯣꯛꯁꯨ ꯀꯔꯤꯅꯣ ꯑꯩ
ꯑꯣꯅꯥꯎꯁꯨ ꯌꯥꯝ ꯇꯥꯡꯉꯦ ꯎꯅꯥꯎꯁꯨ ꯌꯥꯝ ꯌꯥꯝ ꯇꯥꯡꯈ꯭ꯔꯦꯅ
ꯑꯗꯨꯒꯤ ꯃꯃꯥꯗꯣ ꯂꯣꯏꯒꯗꯕꯅꯤꯅꯦ ꯀ
ꯍ ꯂꯣꯏꯗꯃꯦ ꯑꯣ ꯁꯨ ꯌꯥꯝ ꯇꯥꯡꯈ꯭ꯔꯦꯕ ꯂꯤꯁꯤꯡ ꯇꯔꯦꯠ ꯅꯤꯄꯥꯜ ꯑꯃ ꯌꯧꯈ꯭ꯔꯦꯕ
ꯑꯗꯣ ꯎꯝ ꯀꯩꯅꯣꯗꯣ ꯉꯥꯅꯨꯗꯣ
ꯍꯣꯏ
ꯉꯥꯅꯨꯗꯨꯗꯤ ꯃꯥꯒꯤ ꯃꯆꯤꯟꯖꯥꯛ ꯂꯩꯕ꯭ꯔꯥ
ꯃꯁꯤ